ꯀꯥꯍꯜ ꯑꯣ ꯕ꯭ꯔꯣ ꯑꯖꯨꯃꯥꯏꯅ ꯈꯔ ꯈꯔ ꯃꯇꯦꯡ ꯄꯥꯡꯅꯗ꯭ꯔꯗꯤꯀꯣ
ꯍꯣꯏ ꯍꯣꯏ ꯃꯥꯅꯤ ꯃꯥꯅꯤ ꯍꯧꯖꯤꯛꯇꯦꯛ ꯇꯦꯛꯁ ꯊꯥꯔꯛꯑꯝꯕꯗꯨꯔꯥ
ꯇꯥꯎ ꯃꯥꯅꯦ ꯃꯥꯅꯦ ꯇꯦꯛꯁ ꯊꯥꯔꯛꯑꯝꯕꯗꯨꯅꯤ ꯃꯤꯡꯁꯦ ꯀꯩꯍꯥꯏꯅ ꯁꯦꯞ ꯇꯧꯒꯦ
ꯑꯥ ꯃꯤꯡꯒꯤꯁꯤꯗꯤ ꯀꯩꯅꯣꯗ ꯑꯩꯈꯣꯏꯒꯤ ꯑꯁꯣꯝꯗ ꯍꯥꯏꯅꯔꯁꯦ
ꯑꯥ ꯑꯥ ꯆꯦ ꯁꯤꯗꯗꯤ ꯇꯧꯅꯔꯔꯣꯏꯁꯦꯕꯀꯣ ꯑꯁꯣꯝꯗ ꯗꯨꯝ ꯍꯥꯏꯕꯤꯔꯛꯑꯣ ꯃꯦꯁꯦꯖꯇꯥ ꯑꯥ ꯑꯩꯒꯤꯁꯨ ꯍꯥꯏꯖꯔꯒꯦ
ꯁꯨꯝ ꯑꯆꯝꯕ ꯋꯥꯔꯤ ꯑꯣꯏꯅ ꯁꯥꯖꯦꯕꯀꯣ ꯌꯥꯝꯅ ꯀꯩꯅꯣ ꯑꯣꯏ ꯄꯔꯥꯁꯅꯦꯜ ꯑꯣꯏꯕꯗꯤ ꯁꯥꯅꯒꯅꯣꯅꯀꯣ
ꯑꯈꯣꯏ ꯁꯤꯁꯦ ꯑꯩ ꯁꯤ ꯅꯝꯕꯔꯁꯦ ꯀꯣ ꯑꯩꯒꯤ ꯔꯤꯖꯤꯁꯇꯔ ꯇꯧꯕ ꯅꯝꯕꯔꯗꯣ
ꯑꯥ
ꯑꯗꯨ ꯍꯥꯞꯇꯦꯕꯀꯣ ꯁꯤ ꯑꯦꯞꯁꯤꯗ ꯑꯥꯏꯗꯤ ꯑꯦꯞꯁꯦ ꯍꯥꯞꯄꯤꯕ ꯐꯣꯟꯁꯤꯗ ꯑꯗꯣ ꯀ‌ꯦꯝ ꯇꯧꯔꯣꯏꯗ꯭ꯔꯥ ꯏꯁꯨ ꯂꯩꯒ ꯎꯝ ꯑꯩ ꯐꯣꯟ ꯑꯃꯥꯗꯨꯗ ꯌꯥꯗꯗꯅ ꯁꯤꯗ ꯇꯧꯕ ꯎꯝ ꯑ ꯐꯣꯟ ꯇꯧꯁꯜꯂꯛꯄ ꯃꯥꯂꯦ
ꯑꯣ ꯀꯛꯈ꯭ꯔꯝꯅꯤ ꯀꯛꯈ꯭ꯔꯝꯅꯤ
ꯑꯥ ꯕꯤꯗꯤꯌ‌ꯣ ꯀ‌ꯣꯜꯅ‌ꯦ
ꯎꯝ ꯁꯣꯏꯕꯖꯥꯠꯅꯤꯗ ꯑꯩꯗꯣ ꯋꯥꯆꯦꯞꯇ ꯄꯥꯏꯔꯝꯕꯗꯩ ꯅꯪꯒꯤ ꯀꯣꯜ ꯂꯥꯛꯄꯖ‌ꯦ ꯐꯠ ꯆꯪꯉꯨꯕ ꯑꯗꯨꯏ ꯁꯣꯏꯕꯖꯥꯅꯤ
ꯑꯥ ꯑꯣ
ꯀꯩꯅꯣ ꯑꯥ ꯀꯩꯅꯣ ꯇꯧꯕ ꯑꯥ ꯑꯩꯖꯨ ꯁꯤ ꯐꯣꯟꯁꯤꯗ ꯑꯩ ꯁꯤꯝꯗꯣ ꯍꯥꯞꯇꯦꯕꯀꯣ ꯑꯗꯨꯝ ꯀꯩꯅꯣ ꯑꯣꯏ ꯔꯦꯁꯇꯔ ꯇꯧꯕ ꯈꯣꯠꯄ ꯂꯣꯏꯔꯒ ꯑꯗꯨꯝ ꯑꯇꯣꯞꯄ ꯑꯃꯥꯗ ꯌꯥꯎꯋꯦꯕ ꯀꯩꯁꯨ ꯀꯥꯏꯗꯕꯅꯦ ꯑꯗꯨꯒꯤꯗꯤ ꯅꯪꯒꯤ ꯑꯥꯏꯇꯤꯗꯣ ꯑꯥꯏꯗꯤꯗꯣ ꯌꯥꯎꯔꯗꯤ ꯌꯥꯔꯦ ꯑ‌ꯦꯀꯋꯥꯟ ꯍꯥꯡ
ꯑꯗꯨ ꯃꯣꯏꯒꯤ ꯄꯦꯃꯦꯟ ꯅꯨꯡꯃꯦꯟꯖꯤꯗꯤ ꯀꯣꯜ ꯑꯃꯃꯝꯒꯤ ꯑꯣꯏꯕ꯭ꯔꯥ ꯅꯠꯇ꯭ꯔꯒ ꯀꯃꯥꯏ ꯀꯃꯥꯏ ꯇꯧꯒꯦ
ꯑꯗꯨꯗꯣ ꯑꯁꯣꯝ ꯅꯥꯀꯟꯗ ꯐꯖꯅ ꯁꯥꯟꯅꯔꯁꯦ ꯑꯗꯨꯏ ꯑꯗꯨ ꯁꯤꯒꯤ ꯊꯕꯛꯁꯤꯒꯤ ꯃꯇꯥꯡꯁꯤꯗ ꯌꯥꯝ ꯀꯟꯅ ꯁꯥꯅꯒꯅꯣꯅ ꯍꯥꯏꯕꯅꯦꯕꯀꯣ ꯑꯗ ꯑꯥ ꯁꯤꯗꯗꯤ ꯑꯩꯈꯣꯏꯒꯤ ꯑꯗꯨꯝ ꯅꯣꯡꯃ ꯅꯣꯡꯃꯒꯤ ꯑꯣꯏꯕ ꯑꯆꯝꯕ ꯋꯥꯔꯤ ꯑꯩꯈꯣꯏꯒꯤ ꯑꯥ ꯆꯥꯕ ꯊꯛꯄ ꯀꯣꯏꯕ ꯑꯗꯒꯤꯗꯤ ꯀꯃꯥꯏ ꯀꯃꯥꯏ ꯂꯦꯜꯂꯤ ꯑꯗꯨꯃꯥꯏꯟ ꯍꯥꯏ
ꯍꯣꯏ ꯑꯗꯨꯣ ꯃꯤꯅꯤꯠꯁꯤ ꯀꯌꯥꯃꯨꯛ ꯑꯣꯏ ꯀꯌꯥ ꯀꯌꯥꯝ ꯑꯣꯏꯅꯤ
ꯑꯥ ꯃꯤꯅꯤꯠꯁꯦ ꯃꯣꯏ ꯑꯗꯨꯝ ꯃꯊꯟꯗ ꯀꯛꯈꯤꯅꯤ ꯑꯗꯨꯝ ꯇꯔꯥꯏꯟꯊꯣꯏ ꯑꯗꯨꯃꯥꯏ ꯁ
ꯑ‌ꯦ ꯎꯝ ꯅꯨꯄꯥ ꯃꯁ‌ꯦꯟ ꯑ‌ꯣꯏꯅ ꯋꯥꯜ ꯀꯞ ꯀꯤꯗ‌ꯣ ꯑ‌ꯣꯏ ꯇꯧꯔꯁꯤꯅ‌ꯦ ꯍꯥꯏꯁ ꯍ‌ꯣꯔ‌ꯦꯟꯒꯤꯗꯤ
ꯀꯩ ꯑ‌ꯦꯟꯖꯥꯡ ꯆꯥꯔꯒꯦ
ꯑꯩꯔꯣ ꯆꯥꯛꯇꯤ ꯊꯣꯡꯉꯤꯌꯦ ꯏꯟꯖꯥꯡ ꯑꯌꯨꯛꯄꯨꯗꯤ ꯍꯋꯥꯏ ꯇꯧꯋꯦ ꯕ꯭ꯔꯣꯗꯤ
ꯑꯥ ꯑꯩꯁꯨ ꯑꯌꯨꯛꯄꯨꯗꯤ ꯀꯩꯅꯣ ꯇꯧꯔꯦ ꯑꯥ ꯍꯋꯥꯏ ꯈꯦꯁꯤ ꯑꯣꯏ ꯆꯥꯔꯦ ꯑꯩꯕꯨꯗꯤ
ꯎꯝ ꯀꯥꯡ ꯃꯌꯥꯅꯤꯅ
ꯑꯥ ꯍꯣꯏ ꯌꯨꯝꯗ ꯂꯩꯕ꯭ꯔꯣ ꯀꯩꯅꯣ ꯑꯥ ꯑꯇꯣꯞꯄꯗ ꯂꯩꯕ꯭ꯔꯣ
ꯌꯨꯝꯗ ꯂꯩꯌꯦ ꯑꯩꯗꯤ ꯌꯨꯝꯗ
ꯀꯩ ꯍꯤꯟꯖꯥꯡ ꯊꯣꯡꯉꯕ
ꯏꯟꯖꯥꯡꯖ‌ꯦ ꯑꯈꯣꯏ ꯃꯥꯅ ꯊꯣꯉꯝꯒꯅꯤ ꯑꯩ ꯌꯦꯡꯖꯜꯂꯨꯗ꯭ꯔꯦ ꯑꯗꯨꯗꯤ ꯍꯦꯛ ꯑꯩꯅ
ꯍꯣꯏ ꯍꯣꯏ ꯏꯃꯥꯅ ꯊꯣꯡꯉꯕꯅꯤꯅ ꯑꯗꯨꯝ ꯍꯥꯎꯔꯝ ꯒꯅꯤꯗ
ꯎꯝ ꯇ ꯌꯦꯡꯖꯜꯂꯨꯗ꯭ꯔꯦꯕ ꯑꯗꯨꯝ ꯑꯊꯣꯡ ꯑꯊꯣꯡꯕ ꯆꯥꯔꯦ
ꯎꯝ
ꯍꯣꯔꯦꯟꯗꯤ ꯀꯩꯅꯣ ꯇꯧꯕ ꯂꯩꯅꯦ ꯕꯣꯜ ꯅꯨꯡꯉꯥꯏꯕ ꯑꯝꯃꯥ ꯂꯩꯅꯦ
ꯍꯣꯔꯦꯟꯗꯤ ꯗꯤꯛꯇꯦꯛꯇꯔꯅ ꯇꯧꯒ꯭ꯔꯅꯤꯅꯦ
ꯑ ꯍꯣꯏ ꯑꯗꯣ ꯑꯗꯨꯁꯨ ꯍꯥꯏꯕ ꯌꯥꯏ ꯑꯗꯨ ꯆꯞ ꯆꯥꯅ ꯍꯥꯏꯕꯗꯤ ꯉꯝꯗꯦꯗ ꯑꯃꯁꯨꯁꯨ ꯐꯖꯕꯅꯤꯅ
ꯎꯝ ꯑꯃꯖꯤꯖꯨ ꯌꯥ ꯃꯣꯔꯣꯀꯣ ꯖꯨ ꯌꯥꯏꯗ
ꯌꯥꯏ ꯅꯍꯥꯟ ꯀꯩꯅꯣꯗ ꯁꯦꯀꯦꯟ ꯍꯥꯞꯇ ꯅꯩꯈꯠꯂꯛꯏꯗꯨꯅꯤꯅꯦ
ꯎꯝ ꯐꯥꯎꯜꯗꯤ ꯄꯤꯗꯦꯌꯦ ꯑꯗꯨ ꯃꯣꯏ ꯐꯥꯎꯜꯗꯤ ꯄꯤꯕꯗꯤ ꯌꯥꯕꯅꯤ ꯄꯤꯕ ꯌꯥꯕ ꯃꯔꯝ ꯂꯩ ꯄꯤꯗꯦ ꯀꯩ ꯍꯥꯏꯔꯨꯅꯤ
ꯃꯥꯅꯦ ꯃꯥꯅꯦ
ꯑꯩꯈꯣꯏ ꯀꯌꯥ ꯁꯤꯗ ꯋꯥ ꯋꯥ ꯋꯥ ꯂꯥꯎꯔꯒ ꯀꯩꯝꯇ ꯇꯧꯕꯁꯨ ꯌꯥꯔꯣꯏ ꯀꯩꯝꯇ ꯑꯣꯏꯔꯛꯀꯗꯕꯁꯨ ꯅꯠꯇꯦ ꯑꯗꯨꯏ ꯁꯔꯨꯛ ꯑꯗꯨꯝ ꯌꯦꯡ ꯇꯥꯕꯅꯤ ꯎꯄꯥꯏ ꯂꯩꯇꯦ
ꯃꯥꯅꯦ ꯃꯥꯅꯦ ꯋꯥꯠꯆꯞ ꯁ꯭ꯇꯦꯇꯁꯇ ꯄꯦ ꯈꯔ ꯐꯣꯡꯗꯣꯛꯑꯒ ꯑꯗꯨꯝ ꯂꯣꯏꯁꯤꯟꯒ꯭ꯔꯗꯕ ꯉꯥꯛꯇꯅꯤ
ꯍꯂꯣ ꯍꯦꯏꯔꯛꯑꯦ ꯎꯄꯥꯏ ꯂꯩꯇꯦ ꯑꯁ ꯅꯍꯥꯟ ꯏꯁꯄꯦꯟꯒꯤꯗꯨ ꯌꯥꯝ ꯆꯥꯛꯅ ꯄꯣꯛꯍꯧꯋꯦ
ꯑꯥ ꯍꯣꯏ ꯑꯁ ꯑꯥ ꯂꯣꯏꯁꯜꯂꯝꯗꯥꯏꯗꯨꯗ
ꯎꯝ ꯑꯩꯗꯤꯀꯣ ꯕꯣꯜꯁꯦ ꯁꯤꯖꯟ ꯄꯨꯂꯞ ꯌꯦꯡꯉꯦꯕ ꯂꯦꯞꯇꯕꯤ ꯁꯤꯖꯟꯁꯤ ꯋꯥꯔꯜ ꯀꯞ ꯂꯣꯏꯔꯒ ꯁꯤꯖꯟ ꯍꯧꯔꯅꯤ ꯄ꯭ꯔꯤꯃꯤꯌꯔ ꯂꯤꯒ ꯀꯦꯃꯨ ꯑꯗꯒꯤ ꯂꯥꯂꯤꯒꯥ ꯑꯗꯩꯩ ꯆꯦꯝꯄꯤꯌꯟꯁ ꯂꯤꯛꯁꯦ ꯁꯕꯁꯀ꯭ꯔꯤꯞꯁꯟ ꯂꯣꯏ ꯍꯥꯞꯄ ꯌꯦꯡꯕꯅꯤꯅꯕ
ꯑꯥ
ꯑꯆꯥꯎꯋꯤꯀꯦ ꯃꯦꯔꯤꯅꯣꯗꯣ ꯑꯥꯔꯁꯅꯦꯜꯒꯤꯗ ꯀꯩ ꯃꯥ ꯏꯁꯄꯦꯟꯒꯤ ꯒꯣꯜ ꯆꯜꯂꯤꯗꯣ
ꯎꯝꯝ
ꯑꯥ ꯑꯥꯔꯁꯅꯦꯜꯒꯤꯗ ꯁꯇꯤꯇ꯭ꯌꯨꯠꯇ ꯂꯩꯕꯅꯦꯕ ꯕꯦꯟꯁꯇ ꯑꯁ ꯌꯦꯡꯉꯨꯅꯦ ꯃꯥꯅ ꯆꯟꯖꯤꯟꯒꯤꯕ ꯋꯥꯅꯦ
ꯑꯁ ꯑꯗꯨꯅꯤꯅꯦ
ꯀꯩꯁꯨ ꯐꯖꯅ ꯁꯥꯟꯅꯕꯁꯨ ꯅꯠꯇꯦ ꯃꯣꯏꯅ ꯍꯥꯏꯗꯤ ꯕꯦꯛ ꯄꯥꯁ ꯉꯇꯥ ꯇꯧꯋꯦꯕ
ꯍꯣꯏ ꯍꯣꯏ ꯂꯛꯇ ꯍꯥꯏꯗꯨꯅꯤꯗ ꯃꯥꯏ ꯃꯥꯏꯒꯤ ꯉꯥꯇꯪꯒꯤ ꯑꯣꯏꯕ ꯆꯪꯖꯜꯂꯛꯑꯒ ꯑꯩꯈꯣꯏ ꯅꯩꯁꯜꯂꯛꯄꯤ ꯑꯃ ꯂꯩꯗꯥꯏꯅꯦ
ꯎꯝ ꯑꯗꯨꯅ ꯆꯤꯡꯒꯤ ꯋꯥꯔꯜ ꯀꯞ ꯐꯥꯏꯅꯦꯜꯗꯁꯨ ꯑꯧ ꯑꯧ ꯎꯝ ꯏꯁꯄꯦꯟꯅ ꯇꯦꯟꯒꯤ ꯇꯦꯟꯒꯤ ꯑ ꯖꯔꯃꯅꯤꯒꯤꯖꯨ ꯂꯩꯔꯦ ꯑꯗꯨꯗꯒꯤ ꯑ ꯇꯦꯟꯒꯤꯗꯁꯨ ꯏꯁꯄꯦꯟꯅ ꯂꯣꯏꯔꯝꯗꯥꯏꯗ
ꯍꯣ ꯍꯣꯏ ꯎꯝ
ꯑꯗꯨꯝ ꯇꯧꯒꯔ꯭ꯦꯅꯦ
ꯃꯥꯅꯦ ꯇꯝꯕ ꯉꯝꯄꯣꯠꯇꯦ ꯍꯥꯏꯗꯤ ꯆꯞ ꯃꯥꯟꯅꯅ ꯂꯣꯏ ꯁꯥꯟꯅꯔꯛꯄꯅꯤꯅꯀꯣ
ꯎꯝ ꯍꯟꯗꯛꯀꯤꯁꯨ ꯇꯝꯕ ꯉꯝꯗꯦꯗ ꯋꯥꯔꯜ ꯀꯞꯁꯦ ꯍꯥꯏꯗꯤ ꯑꯟꯄ꯭ꯔꯤꯗꯤꯛꯇꯦꯕꯜ ꯑꯣꯏꯌꯦꯕ ꯋꯥꯔꯜꯗ ꯀꯞꯁꯦ ꯍꯥꯏꯗꯤ ꯇꯤꯝ ꯇꯤꯝ ꯄꯣꯔꯣꯏ ꯍꯥꯏꯗꯤ ꯄꯣꯅꯤ ꯈꯟꯕ ꯇꯤꯝ ꯉꯥꯛꯇꯅꯦꯕꯨ ꯉꯝꯈꯠꯂꯛꯏꯁꯦ ꯕꯦꯔꯥꯅꯤ ꯖꯔꯃꯅꯤꯒ ꯑꯗꯨ ꯌꯦꯡꯎ ꯄꯦꯔꯦꯒꯨꯋꯥꯏꯅ ꯇꯧꯒ꯭ꯔꯦ ꯇꯤꯝ ꯑꯀꯟ ꯑꯀꯟꯕ ꯃꯌꯥꯝꯁꯦ
ꯍꯟꯗꯛꯇꯤ ꯂꯣꯏ ꯐꯖꯩꯗ
ꯎꯝ
ꯀꯩꯅꯣꯁꯨ ꯅꯣꯔꯋꯦꯁꯨ ꯑꯗꯨꯝ ꯐꯖꯩ ꯐꯖꯟ ꯁꯥꯟꯅꯩ
ꯎꯝ ꯅꯣꯔꯋꯦꯖꯨ ꯅꯣꯔꯋꯦꯒꯤ ꯐꯖꯩꯁꯤꯅ ꯀꯩ ꯍꯥꯏꯇꯥꯔꯦ ꯃꯥꯒꯤ ꯀꯩ ꯇꯦꯛꯇꯤꯀꯦꯜ ꯚꯤꯌꯨꯗꯣ ꯍꯥꯂꯦꯟꯒꯤ ꯑ ꯍꯥꯏꯗꯤ ꯃꯥꯒꯤ ꯃꯥꯒꯤ ꯃꯥꯒꯤꯗ ꯌꯦꯡꯉꯒ ꯇꯧꯔꯛꯄ ꯍꯥꯏꯗꯤ ꯍꯥꯂꯦꯟꯁꯦ ꯃꯦꯟ ꯑꯣꯏꯅ ꯇꯧꯔꯒꯀꯣ ꯁꯥꯟꯅꯔꯛꯄ ꯍꯥꯏꯗꯤ ꯀꯣꯁꯇꯨꯅ ꯍꯥꯂꯦꯟ ꯒꯤ ꯑꯔꯥꯎꯟꯗ ꯑꯗꯨꯝ ꯍꯥꯏꯗꯤ ꯁꯥꯟꯅꯕ ꯀꯥꯎꯟꯇꯔꯗ ꯃꯥ ꯒꯤ ꯍꯥꯏꯗꯤ ꯏꯁ ꯀꯩꯇꯥꯔꯦ ꯃꯥꯒꯤ ꯑ ꯄꯔꯐꯣꯔꯃꯦꯟꯁꯇꯣ ꯍꯥꯏꯗꯤ ꯍꯥꯏ ꯑꯣꯏꯅꯕꯀꯣ
ꯎꯝ
ꯑꯣꯟ ꯗꯣ ꯂꯣꯏꯅ ꯇꯧꯔꯕ ꯑꯗꯨꯅꯅꯦ ꯃꯤꯖꯤꯁꯇꯔ ꯁꯤꯇꯤꯗꯅ ꯃꯥꯁꯦ ꯑ ꯀꯩ ꯍꯥꯏꯇꯥꯔꯦ ꯍꯥꯏꯗꯤ ꯑ ꯇꯥꯔꯒꯦꯠ ꯃꯦꯟ ꯑꯣꯏꯅ ꯂꯩꯌꯦꯕ ꯑꯗꯨꯒ ꯀꯩ ꯍꯥꯏꯇꯥꯔꯦ ꯁꯤꯗꯅ ꯃꯥꯒꯤ ꯅꯣꯔꯋꯦꯒꯤꯗꯅ ꯀꯩ ꯍꯥꯏꯇꯥꯔꯦ ꯃꯥꯁꯦ ꯂꯤꯡ ꯑꯄ꯭ꯂꯦꯁꯨ ꯌꯥꯎꯏ ꯁꯤꯗꯅ ꯕꯣꯜꯖꯦ ꯌꯥꯝ ꯐꯪꯕ ꯍꯦꯜꯂꯦꯕ ꯅꯣꯔꯋꯦꯒꯤꯗꯅ ꯇꯁꯁꯦ ꯃꯦꯁꯦꯖꯔ ꯁꯤꯇꯤꯗꯅ ꯒꯣꯜ ꯆꯜꯂꯝꯗꯥꯏꯗ ꯇꯁ ꯑꯃꯅꯤ ꯈꯤꯇꯪꯅꯦꯕ ꯒꯦꯝ ꯑꯃꯗ ꯐꯪꯉꯤꯖꯦ
ꯎꯝ
ꯔꯦ ꯑꯥ ꯇꯁ ꯔꯦꯁꯤꯌꯣꯗ ꯅꯣꯔꯋꯦꯒꯤꯗꯅ ꯍꯦꯜꯂꯦꯕ ꯃꯥꯖꯦ ꯍꯥꯏꯗꯤ ꯄꯨꯔꯥ ꯗꯤꯞ ꯂꯥꯏꯟ ꯐꯣꯔꯋꯥꯔꯗꯀꯤ ꯇꯥꯏꯞꯇ ꯁꯥꯟꯅꯔꯛꯄꯗꯣ
ꯃꯥꯅꯤ ꯃꯥꯅꯤ
ꯐꯖꯩꯌꯦ ꯑꯗꯣ ꯃꯣꯏꯒꯤ ꯑꯇꯣꯞꯄ ꯃꯣꯏꯒꯤ ꯇꯤꯝꯃꯦꯁꯤꯡꯁꯨ ꯐꯖꯅ ꯁꯥꯟꯅꯩꯌꯦ ꯅꯍꯥꯟ ꯀꯩꯅꯣ ꯕ꯭ꯔꯥꯖꯤꯜꯒ ꯁꯥꯟꯅꯕꯗꯣ
ꯎꯝ ꯕ꯭ꯔꯥꯖꯤꯜꯒ ꯁꯥꯟꯅꯕꯗꯣꯗꯨ ꯄꯦꯅꯥꯜꯇꯤꯗꯣ ꯑꯍꯥꯟꯕꯥꯟꯕꯩ ꯄꯦꯅꯥꯜꯇꯤꯗꯣ ꯕꯤꯅꯤ ꯀꯥꯎꯍꯜꯂꯝꯃꯗꯤ ꯑꯗꯨꯝ ꯍꯥꯏꯗꯤ ꯗ꯭ꯔꯣ ꯆꯠꯂꯒ ꯑꯦꯛꯁꯇ꯭ꯔꯥ ꯇꯥꯝꯐꯧ ꯆꯤꯡꯕꯒꯤ ꯃꯐꯝꯗꯤ ꯌꯥꯏ
ꯑꯥ ꯃꯥꯅꯦ ꯃꯥꯅꯦ ꯑꯗꯩ ꯑꯃꯁꯨ ꯑꯩꯈꯣꯏꯒꯤ ꯀꯤꯄꯦꯄꯔ ꯈꯛꯇ ꯉꯥꯏꯔꯀꯥꯟꯗ ꯑꯃ ꯆꯜꯍꯧꯗꯕꯗꯣ
ꯑꯥ
ꯑ ꯆꯠ ꯌꯥꯝ ꯐꯖꯕ ꯀꯩꯅꯣꯅꯦ ꯑꯗꯨ ꯆꯠꯍꯧꯗ꯭ꯔꯦꯅꯦ ꯑꯗꯨꯁꯨ
ꯃꯣꯏ ꯕ꯭ꯔꯥꯖꯤꯜꯒꯤꯁꯦ ꯍꯥꯏꯗꯤ ꯑꯦꯇꯦꯛꯇꯗꯤ ꯐꯖꯔꯒ ꯀꯣ ꯗꯤꯐꯦꯟꯁꯁꯦ ꯍꯦꯗꯤꯡ ꯇꯧꯔꯛꯄ ꯃꯇꯝ ꯃꯇꯝꯗ ꯅꯣꯔꯋꯦꯒꯤꯗꯨꯗꯤ ꯍꯥꯂꯦꯟꯗꯣ ꯐꯖꯅ ꯃꯥꯔꯛꯇꯧꯔ ꯊꯝꯒꯗꯝꯕꯅꯦꯕ ꯃꯥꯁꯦ ꯁꯠ ꯗꯥꯎꯟ ꯇꯧꯔꯀꯥꯟꯗ ꯑꯗꯨꯝ ꯉꯝꯅꯤꯕ ꯅꯣꯔꯋꯦꯒꯤꯗ ꯍꯥꯔꯂꯦꯟꯁꯦ ꯁꯠꯗꯥꯎꯟ ꯇꯧꯈꯤꯕꯗ ꯃꯣꯏ ꯒꯣꯜ ꯊ꯭ꯔꯦꯠ ꯑꯝꯇ ꯂꯩꯇ꯭ꯔꯦꯕ ꯒꯣꯜ ꯆꯅꯤꯡꯉꯥꯏ ꯃꯤ ꯑꯃꯝꯇ ꯂꯩꯇ꯭ꯔꯦꯕ
ꯑꯥ ꯃꯣꯏ ꯅꯣꯔꯋꯦꯒꯤꯁꯦ ꯃꯤꯁꯨ ꯂꯣꯏꯅ ꯋꯥꯡ ꯆꯥꯎꯕ ꯑꯣꯏꯗꯅꯀꯣ
ꯎꯝ ꯃꯣꯏꯒꯤ ꯁꯇꯤꯇꯤ ꯏꯁꯇ꯭ꯔꯥꯏꯀꯔꯗꯨꯁꯨ ꯌꯦꯡꯉꯨ ꯁꯣꯔ ꯂꯣꯠꯇꯣ ꯑꯗꯨꯁꯨ ꯐꯖ ꯋꯥꯡꯕꯅꯦ
ꯋꯥꯡꯉꯤ ꯋꯥꯡ ꯃꯣꯏ ꯑꯁꯣꯝꯒꯤ ꯅꯣꯔꯋꯦꯒꯨꯝꯕ ꯁ꯭ꯋꯤꯗꯦꯟꯒꯨꯝꯕ ꯏꯁꯀꯦꯟꯗꯤꯅꯦꯕꯤꯌꯥꯟ ꯀꯟꯇ꯭ꯔꯤꯁꯤꯡꯁꯦ ꯃꯤ ꯂꯣꯏꯅ ꯋꯥꯡ ꯆꯥꯎꯋꯦꯕ
ꯎꯝ
ꯐꯁꯩ ꯑꯗꯣ ꯅꯦꯃꯥꯔꯗꯤ ꯃꯊꯪꯁꯨ ꯑꯗꯨꯝ ꯌꯥꯎꯕ ꯌꯥꯏ ꯍꯥꯏꯅꯔꯤ ꯑꯗꯨ ꯆꯞ ꯆꯥꯕꯗꯤ ꯈꯪꯗꯦ
ꯑꯗꯨꯒꯤ ꯆꯍꯤꯗꯨꯒ ꯍꯥꯏꯅꯔꯨꯔꯗꯤ ꯅꯤꯐꯨ ꯁꯨꯗ꯭ꯔꯤꯕꯅꯤꯅ ꯑꯗꯨꯝ ꯌꯥꯎꯕ ꯌꯥꯕꯒꯤ ꯆꯥꯟꯁ ꯂꯩꯌꯦꯕ
ꯂꯩꯑꯦ ꯑꯗꯨꯗ ꯃꯥꯒꯤ ꯌꯥꯝ ꯁꯣꯛꯀꯟꯕ ꯑꯃ ꯂꯩꯕꯗꯣ
ꯑꯥ ꯏꯟꯖꯔꯤꯁꯦ ꯃꯥ ꯀꯟꯁꯤꯁꯇꯦꯟꯁ ꯑꯣꯏꯗꯦꯕ ꯃꯥ ꯏꯟꯖꯔꯤꯁꯦ
ꯋꯥꯔꯤ ꯁꯥꯕꯁꯦ ꯏꯪꯂꯤꯁ ꯋꯥꯍꯩ ꯌꯥꯝ ꯍꯥꯏꯒꯅꯨ ꯍꯥꯏꯕꯅꯤ
ꯑꯣ ꯑꯣ ꯒꯦꯝꯒꯨꯝꯕꯗꯤ ꯁꯥꯟꯅꯕ꯭ꯔꯥ
ꯑ ꯒꯦꯝ ꯁꯥꯟꯅꯗ꯭ꯔꯦ ꯑꯩ ꯍꯥꯟꯅ ꯁꯥꯟꯅꯔꯝꯃꯦ ꯑꯩ ꯍꯥꯟꯅ ꯄꯥꯞꯖꯤ ꯌꯥꯝ ꯉꯥꯎꯔꯝꯃꯦ
ꯑꯣ ꯑꯩ ꯑꯩꯁꯨ ꯄꯥꯞꯖꯤ ꯁꯥꯟꯅꯩ ꯑꯗꯣ ꯍꯧꯖꯤꯛꯅ ꯏ ꯐꯨꯠꯕꯣꯜ ꯀꯟꯅ ꯁꯥꯟꯅꯔꯤꯌꯦ ꯑꯩ
ꯑꯣ ꯑꯁ ꯑꯗꯨꯒꯨꯝꯕꯗꯤ ꯁꯥꯟꯅꯗ꯭ꯔꯦ
ꯏ ꯐꯨꯠꯕꯣꯜꯗꯤ ꯄꯨꯔꯥ ꯏ ꯏ ꯐꯨꯠꯕꯣꯜꯒꯤ ꯏ ꯏꯁꯄꯣꯔꯠꯀꯤꯗ ꯑꯗꯨꯝ ꯇꯧꯔꯤꯕ ꯑꯩꯗꯤ ꯑꯗ ꯐ꯭ꯔꯤ ꯑꯣꯏꯔꯀꯥꯟꯗ ꯁꯤꯁꯦ ꯇꯧꯕꯩ ꯋꯥꯅꯤ ꯑꯗꯨꯅ ꯒꯦꯝꯒꯤꯗ ꯑꯣꯏꯅ ꯐꯖꯅ ꯆꯪꯉꯕ ꯑꯩ ꯀꯥꯟꯅꯗꯦ ꯍꯥꯏꯗꯤ ꯄꯥꯝꯖꯕꯗꯨ
ꯍꯣꯏ
ꯑ
ꯒꯦꯝꯁꯦ ꯑꯗꯨꯝ ꯅꯨꯡꯉꯥꯏ ꯑꯗꯨꯝ ꯁꯥꯟꯅꯅꯤꯡꯉꯦ ꯐꯨꯠꯕꯣꯜ ꯑꯗꯨꯒꯨꯝꯕꯗꯨꯁꯨ ꯑꯗꯣ ꯐꯣꯟꯁꯦ ꯌꯥꯈꯤꯗꯕꯗꯒꯤ ꯑꯗꯨꯝ ꯁꯥꯟꯅꯈꯤꯗ꯭ꯔꯦ
ꯎꯝ ꯐꯣꯟ ꯒꯤꯗꯤ ꯂꯩꯔꯤꯀꯥꯟꯗꯀꯣ ꯈꯤꯇꯪ ꯑꯐꯕ ꯂꯩꯍꯧꯕ ꯑꯦꯟꯗ꯭ꯔꯣꯏꯗꯠꯇ ꯍꯥꯏꯇꯥꯔꯒꯁꯨ ꯀꯣ ꯊꯥꯔꯇꯤ ꯐꯣꯔꯇꯤ ꯄꯤ ꯑꯗꯨꯋꯥꯢꯃꯨꯛꯀꯤꯀꯣ ꯀꯨꯟꯊ꯭ꯔꯥ ꯅꯤꯐꯨ ꯑꯗꯨꯋꯥꯏꯃꯨꯛꯀꯤ ꯆꯥꯡꯗꯀꯣ ꯄꯤꯕ ꯑꯃ ꯂꯩ ꯇꯥꯔꯒꯗꯤ ꯐꯅ ꯀꯨꯏꯅ ꯆꯠꯅꯤꯕ ꯑꯩ ꯍꯧꯖꯤꯛ ꯄꯥꯏꯔꯤꯁꯤꯁꯨ ꯋꯥꯟ ꯄꯂꯁꯅꯤꯗꯅ ꯋꯥꯟ ꯄꯂꯁ ꯄꯥꯏꯌꯦꯕꯀꯣ ꯑꯗꯨ ꯍꯥꯏꯗꯤ ꯁꯨꯡꯆꯞ ꯆꯞꯇꯦ ꯍꯥꯏꯗꯤ ꯖꯤꯕꯤ ꯈꯤꯇꯪ ꯆꯥꯎꯈ꯭ꯔ ꯂꯣꯏꯔꯦ ꯑꯦꯟꯗ꯭ꯔꯣꯏꯗꯀꯤꯗꯤ
ꯎꯝ
ꯑꯩ ꯐꯣꯟꯒꯤꯗꯨꯅ ꯑꯥ ꯂꯩꯔꯦꯗꯅ ꯃꯥꯥꯏꯗꯤ ꯆꯥꯎꯒꯦ ꯄꯤꯛꯀꯦꯔ ꯑꯗꯨꯝ ꯃꯣꯏꯒꯤ ꯀꯩ ꯍꯥꯏꯇꯥꯔꯦ ꯁꯤꯁꯇꯦꯝꯗꯣ ꯑꯣ ꯐꯖꯕꯅꯤꯅꯀꯣ ꯆꯞꯇꯦꯕ
ꯃꯥꯅꯦ ꯃꯥꯅꯦ ꯁꯦꯜꯗꯕꯨ ꯂꯩꯔꯦꯗ ꯈꯔꯕꯨꯗꯣ ꯑꯗꯨꯝ ꯋꯥꯡꯉꯒꯗꯤ ꯑꯗꯨꯝ ꯂꯣꯏ ꯐꯔꯦꯗ ꯍꯧꯖꯤꯛꯀꯥꯟꯗꯤ ꯃꯈꯜ ꯃꯈꯜꯁꯨ ꯌꯥꯝ ꯊꯣꯛꯂꯛꯑꯦꯗꯅ ꯒꯦꯝꯈꯛ ꯁꯥꯟꯅꯕꯒꯤꯁꯨ ꯃꯌꯥꯝ ꯊꯣꯛꯂꯛꯑꯦꯗꯅ
ꯑꯧ
ꯍꯣꯏ ꯒꯦꯝ ꯁꯥꯟꯅꯕꯒꯤ ꯑꯣꯏꯅ ꯀꯩꯅꯣ ꯄꯨꯊꯣꯔꯛꯄ ꯈꯣꯏ ꯄꯣꯀꯣ ꯀꯥꯏꯅ ꯂꯩꯗꯅ ꯑꯥ ꯁꯤꯒꯨꯝꯕꯁꯤꯅ ꯀꯃꯥꯏꯅ ꯇꯧꯕꯖꯥꯠꯅꯣ ꯑꯩꯗꯤ ꯄꯥꯏꯁꯨ ꯄꯥꯏꯗ꯭ꯔꯦ ꯐꯖꯅꯁꯨ ꯈꯪꯗꯕ
ꯇꯥꯔꯦ ꯍꯥꯏꯗꯤ ꯈꯤꯇꯪ ꯍꯣꯡ-ꯍꯣꯡꯉꯒ ꯄꯔꯐꯣꯔꯃꯦꯟꯁꯇꯤ ꯍꯥꯏꯗꯤ ꯐ꯭ꯂꯦꯛꯁꯤꯞ ꯃꯣꯗꯦꯜꯒꯤ ꯇꯥꯏꯞꯇ ꯑꯇꯥꯡꯕꯒꯤ ꯇꯥꯏꯞꯇꯗꯤ ꯄꯤ ꯄꯤꯕꯗꯤ ꯅꯠꯇꯕ ꯍꯥꯏꯗꯤ ꯑꯗꯨꯝ ꯌꯥꯕꯗꯣ
ꯑꯥ ꯑꯥ
ꯑꯩꯗꯤ ꯑꯥ ꯆꯞꯁꯨ ꯆꯞ ꯇꯕ ꯀꯩ ꯍꯥꯏꯇꯥꯔꯦ ꯍꯥꯏꯗꯤ ꯌꯥꯝꯅ ꯀꯟꯅ ꯂꯣꯠ ꯊꯥꯖꯤꯟꯕꯗꯤ ꯌꯥꯗꯕꯀꯣ ꯍꯥꯏꯗꯤ ꯁꯥꯟꯅꯕꯗꯤ ꯑꯗꯨꯝ ꯍꯥꯏꯗꯤ ꯁ꯭ꯃꯨꯠ ꯑꯣꯏꯅꯗꯤ ꯆꯠꯆꯕꯀꯣ ꯍꯥꯏꯗꯤ ꯒ꯭ꯔꯥꯐꯤꯛ ꯀꯩꯀꯥꯗꯣ ꯑꯥ ꯄꯣꯔꯥ ꯑꯋꯥꯡꯕꯤꯗ ꯊꯝꯃꯒ ꯁꯥꯟꯅꯕꯗꯨꯗꯤ ꯑ ꯍꯥꯏꯗꯤ, ꯌꯥꯕꯨꯗꯤ ꯌꯥꯏ ꯌꯥ ꯇꯥꯔꯒꯁꯨ ꯀꯩ ꯍꯥꯏꯇꯥꯔꯦ ꯀꯨꯏꯅ ꯍꯥꯏꯗꯤ ꯄꯨꯡ ꯑꯅꯤ ꯑꯍꯨꯝ ꯁꯥꯟꯅꯔꯛꯄꯗꯗꯤ ꯍꯥꯏꯗꯤ ꯈꯤꯇꯪ ꯂꯣ ꯆꯠꯀꯗꯕꯗꯣ ꯄꯥꯔꯐꯣꯔꯃꯦꯟꯁꯇꯣ
ꯍꯣꯏ ꯍꯣꯏ
ꯍꯥꯏꯗꯤ ꯒ꯭ꯔꯥꯐꯤꯛ ꯀꯩꯀꯥ ꯈꯤꯇꯪ ꯅꯦꯝꯗꯍꯜꯂꯒ ꯁꯥꯟꯅꯕꯗꯣ ꯑꯗꯨꯝ ꯀꯩ ꯍꯥꯏꯇꯥꯔꯦ ꯀꯩꯝꯇ ꯇꯧꯔꯣꯏꯕ ꯄꯣꯀꯣꯒꯤ ꯑꯦꯛꯁ ꯑꯩꯠ ꯀꯥꯏꯅꯒ ꯂꯩꯕꯗꯣ ꯑꯅꯧꯕ ꯊꯣꯛꯂꯛꯄꯗꯣ ꯑꯦꯛꯁ ꯑꯩꯠ ꯄ꯭ꯔꯣ ꯑꯦꯛꯁ ꯑꯩꯠ ꯑꯦꯐ ꯁꯚꯦꯟꯒꯗꯣ ꯃꯣꯏ ꯆꯤꯞꯁꯦꯠ ꯇ ꯂꯩꯔꯦꯗ ꯍꯧꯖꯤꯛ ꯑꯩꯒꯤ ꯐꯣꯟꯁꯤ ꯁꯤ ꯁꯤꯗ ꯌꯥꯎꯔꯤꯁꯦ ꯁ꯭ꯅꯦꯞ ꯗ꯭ꯔꯦꯒꯟꯒꯤ ꯑꯅꯧꯕ ꯑꯩꯠ ꯖꯦꯟꯗꯨꯅꯦꯕꯣ
ꯎꯝ
ꯋꯥꯟ ꯄ꯭ꯂꯁ ꯐꯤꯐꯇꯤꯟ ꯑꯗꯨꯗꯣ ꯑꯗꯨꯒ ꯄꯣꯀꯣꯒꯤꯗꯨ ꯌꯥꯎꯏꯗꯨꯅ ꯏꯑ ꯁ꯭ꯅꯦꯞ ꯗ꯭ꯔꯦꯒꯟ ꯁꯚꯦꯟ ꯑ ꯖꯦꯟ ꯁꯚꯦꯟ ꯐꯣꯔꯅꯦꯕ ꯌꯥꯎꯔꯤꯗꯣ ꯆꯤꯞ ꯁꯦꯠꯇꯁꯨ ꯂꯩꯔꯦ
ꯎꯝ ꯃꯣꯕꯥꯏꯜ ꯂꯤꯖꯦꯟ ꯒꯥꯗꯤ ꯁꯥꯟꯅꯔꯝꯗ꯭ꯔꯣ
ꯑ ꯕꯨꯉꯣ ꯁꯥꯟꯅꯩ ꯑꯁ ꯒꯦꯝꯒꯤꯕꯣ ꯑꯩꯟ ꯁꯥꯟꯅꯗꯕ ꯒꯦꯝ ꯂꯩꯇ꯭ꯔꯦ ꯄ꯭ꯂꯦ ꯁ꯭ꯇꯦꯁꯟ ꯐꯧ ꯍꯧꯖꯤꯛ ꯑꯩ ꯑ ꯄ꯭ꯂꯦ ꯁ꯭ꯇꯦꯁꯟꯕꯨ ꯂꯩꯅꯤ ꯀꯩꯅꯣ ꯖꯤꯇꯤꯑꯦ ꯁꯤꯛꯁ ꯉꯥꯏꯔꯤꯅꯦ ꯍꯧꯖꯤꯛ ꯊꯣꯛꯂꯛꯄ ꯖꯤ ꯐꯥꯏꯄꯨꯗꯤ ꯁꯥꯟꯅꯔꯦ ꯅꯨꯡꯉꯥꯏ ꯖꯤ ꯇꯦ ꯁꯤꯛꯁ ꯉꯥꯏꯔꯤꯅꯦ ꯍꯟꯗꯛ ꯄ‍꯭ꯔꯤ ꯑꯣꯗꯔꯕꯨꯗꯤ ꯇꯧꯈ꯭ꯔꯦ ꯑꯗꯨ ꯊꯣꯛꯂꯛꯄ ꯉꯥꯏꯟ ꯒꯦꯝꯒꯤ ꯒꯦꯝꯒꯤ ꯑꯥ ꯉꯥꯡ ꯑꯣꯏꯉꯩ ꯑꯗꯨꯝ ꯑꯩꯈꯣꯏ ꯁ꯭ꯋꯥꯏꯗ ꯀꯩ ꯍꯥꯏꯇꯥꯔꯦ ꯒꯦꯝꯒꯤꯀꯣ ꯂꯩꯕꯅꯤꯅꯀꯣ ꯑꯗꯩ ꯑꯉꯥꯡ ꯑꯣꯏꯉꯩꯗ ꯑꯗꯨꯝ ꯇꯔꯥ ꯀꯨꯟ ꯇꯔꯥ ꯀꯨꯟ ꯑꯗꯨꯝ ꯄꯤꯔꯒ ꯑꯗꯨꯝ ꯄꯨꯡ ꯄꯨꯡꯈꯥꯏ ꯁꯨꯝ ꯁꯥꯟꯅꯔꯛꯄꯗꯨꯗꯒꯤ ꯑꯗꯨꯝ ꯆꯥꯎꯈꯠꯂꯛꯑꯅꯤꯅ ꯑꯁ ꯀꯥꯟꯅꯄꯣꯠꯇꯦ ꯌꯨꯝꯗ ꯑꯣꯏꯅ ꯂꯩꯔꯒ ꯀꯣ
ꯎꯝ
ꯇꯀꯝ ꯇ ꯇꯤꯡꯖꯔꯒꯁꯨ ꯀꯩꯍꯥꯏꯇꯥꯔꯦ
ꯎꯝ
ꯂꯩꯍꯧꯔꯗꯤ ꯍꯩꯌꯦꯡ ꯐ꯭ꯌꯨꯆꯔꯗ ꯌꯣꯟꯊꯣꯛꯅꯤꯡꯇꯠ ꯀꯌꯦꯡ ꯇꯨꯡꯗ ꯌꯣꯟꯊꯣꯛꯅꯤꯡ ꯇꯥꯔꯒꯁꯨ